ꯑꯦ ꯇꯥꯢꯌꯦꯀꯣ ꯍꯣꯏ ꯅꯨꯡꯉꯥꯏꯌꯦ ꯑꯦ ꯅꯨꯡꯉꯥꯏꯔꯤꯌꯦ ꯎꯝ ꯎꯝ ꯅꯣꯏꯗꯤ ꯅꯨꯡꯉꯥꯏꯔꯤꯕ꯭ꯔꯣ
ꯍꯣꯏ ꯅꯨꯡꯉꯥꯏꯔꯤ
ꯑꯦ ꯆꯥꯛꯇꯤꯁ ꯑꯥꯎ ꯂꯣꯏꯈ꯭ꯔꯦ ꯂꯣꯏꯔꯒ ꯑꯩꯈꯣꯏꯁ ꯁꯨ ꯇꯨꯝꯕꯗꯤ ꯈꯔ ꯉꯜꯂꯤꯅ ꯑꯗꯨꯝ ꯐꯝꯃꯒ ꯂꯩꯌꯦ
ꯑꯥ ꯑꯦ ꯑꯩꯈꯣꯏꯗꯤ ꯍꯧꯖꯤꯡꯅ ꯊꯣꯔꯒ ꯂꯩꯔꯤꯌꯦ
ꯊꯦꯡ ꯊꯦꯡꯅ ꯑꯗꯨꯝ ꯆꯥꯟꯅꯕ꯭ꯔ
ꯍꯣꯏ ꯃꯇꯝ ꯁꯦ ꯑꯩꯈꯣꯏꯗꯤ ꯑꯥꯗ ꯂꯩꯕꯤꯌꯦꯀꯣ ꯈꯨꯟꯗ ꯂꯩꯇꯕꯒꯤ ꯑꯗꯨꯒꯤ ꯑꯩꯈꯣꯏꯗꯤ ꯊꯦꯡꯅ ꯆꯥꯕ ꯊꯦꯡꯅ ꯊꯣꯡꯕꯅꯦ
ꯐꯩꯌꯦ ꯑꯩꯈꯣꯏꯅ ꯆꯥꯛꯁꯦ ꯈꯔ ꯉꯟꯅꯕꯒꯤ ꯄꯨꯡ ꯃꯉꯥ ꯃꯈꯥꯏ ꯇꯔꯨꯛ ꯑꯗꯨꯗ ꯑꯗꯨꯝ ꯆꯥꯕꯒꯤꯅꯦ
ꯑꯣ ꯀꯥꯏꯗꯦ ꯀꯥꯏꯗꯦ ꯑꯩꯈꯣꯏꯁꯨ ꯌꯨꯝꯗ ꯑꯗꯨꯝ ꯂꯩꯔꯗꯤꯀꯣ ꯑꯗꯨꯝ ꯆꯥꯏꯑꯦ ꯄꯨꯡ ꯃꯉꯥ ꯇꯔꯨꯛꯇ ꯑꯗꯨꯝ ꯆꯥꯕꯅꯦ
ꯑ ꯑꯣ
ꯑꯗꯨ ꯀꯔꯤ ꯏꯟꯁꯥꯡ ꯆꯥꯕ
ꯑꯦ ꯉꯁꯤꯗꯣ ꯑꯩꯈꯣꯏꯗꯣ ꯎꯝ ꯀꯩꯅꯣ ꯑꯣꯏꯅ ꯆꯥꯏꯌꯦ ꯑ ꯔꯁ ꯍꯋꯥꯏ ꯔꯁꯃꯗꯨ ꯕꯤꯟꯁ ꯑꯣꯗꯣꯗꯣ ꯆꯝꯐꯨꯠ ꯆꯝꯐꯨꯠ ꯆꯥꯏꯌꯦ ꯅꯣꯏꯗꯤ ꯀꯔꯤ ꯏꯟꯁꯥꯡ ꯀꯔꯤ ꯏꯟꯁꯥꯡ ꯆꯕ꯭ꯔꯣꯅꯣꯏꯗꯤ
ꯑꯣ ꯍꯥꯎꯒꯅꯤ ꯍꯥꯎꯒꯅꯤ
ꯅꯣꯏꯗꯤ ꯀꯔꯤ ꯏꯟꯁꯥꯡ ꯊꯣꯡꯕ꯭ꯔꯣ
ꯑꯩꯈꯣꯏꯗꯤ ꯗꯥꯜ ꯏꯟꯁꯥꯡ ꯑꯁꯤꯗꯤ ꯊꯣꯡꯒꯦ ꯍꯥꯏꯌꯦ ꯄꯥꯈꯪ ꯈꯣꯏꯅ
ꯑꯦ ꯑꯦ ꯐꯩꯅꯦ
ꯄꯥꯈꯪꯈꯩꯏ ꯌꯥꯝ ꯊꯧꯅ ꯐꯥꯕꯒꯤ ꯑꯩꯗꯤ ꯆꯥꯛ ꯏꯟꯁꯥꯡ ꯊꯣꯡꯗꯦ ꯍꯧꯖꯤꯛꯀꯥꯟꯗꯤ
ꯑ ꯐꯩꯅꯦ ꯑꯗꯨꯒꯨꯝꯕ ꯃꯤ ꯂꯩꯔꯗꯤ
ꯍꯣꯏ ꯅꯨꯡꯉꯥꯏꯅꯦ ꯐꯥꯝꯔꯒ ꯑꯗꯨꯝ ꯆꯥꯕꯅꯤ ꯑꯩꯗꯤ
ꯅꯗꯥꯎ ꯌꯥꯝ ꯐꯔꯦ
ꯏꯅꯥꯎꯁꯤꯡꯁꯦ ꯊꯧꯅ ꯆꯥꯛ ꯌꯦꯟꯁꯥꯡ ꯊꯣꯡꯕꯗꯤ ꯊꯧꯅ ꯌꯥꯝ ꯐꯕꯅꯦ
ꯑꯦꯑꯦ ꯅꯈꯣꯏꯗꯤ ꯃꯤ ꯊꯣꯡꯅꯤꯡꯉꯥꯏ ꯑꯇꯣꯞꯄ ꯂꯩꯇꯕꯒꯤ ꯑꯩꯅ ꯑꯌꯨꯛ ꯅꯨꯡꯊꯤꯟ ꯑꯌꯨꯛ ꯅꯨꯡꯊꯤꯟ ꯊꯣꯡꯕꯒꯤ ꯑꯁ ꯏꯟꯁꯥꯡ ꯍꯥꯎꯕꯁꯨ ꯈꯪꯗ꯭ꯔꯦ ꯏꯊꯟꯗ ꯑꯗꯨꯝ ꯊꯣꯡꯕꯅꯤꯅꯦ
ꯑꯩꯈꯣꯏꯅ ꯊꯣꯡꯕꯁꯨ ꯑ ꯅꯨꯃꯤꯠ ꯈꯨꯗꯤꯡ ꯊꯣꯡꯕꯒꯤꯀꯣ ꯍꯧꯕ꯭ꯔ ꯍꯧꯇꯕ꯭ꯔꯁꯨ ꯈꯪꯗ꯭ꯔꯦ
ꯍꯣꯏ ꯑꯣꯏꯌꯦ ꯎꯝ
ꯑꯗꯨꯒ ꯑꯩꯗꯤꯀꯣ ꯊꯣꯡꯅꯕ ꯀꯨꯏ ꯊꯣꯡꯗꯅꯕ ꯀꯨꯏ ꯀꯨꯏꯈ꯭ꯔꯕꯒꯤ ꯆꯥꯛ ꯏꯟꯁꯥꯡꯁꯦ ꯊꯣꯡꯕ ꯍꯩꯇꯔꯦ ꯍꯧꯖꯤꯛꯇꯤ
ꯑꯦ ꯑ ꯌꯥꯝ ꯐꯩꯌꯦꯅꯦ ꯑꯗꯨꯗꯤ ꯑꯗꯨꯃꯥꯏꯅ ꯃꯤꯅ ꯊꯣꯡꯅꯤꯡꯉꯥꯏꯅꯤ ꯃꯤ ꯂꯩꯔꯗꯤ ꯌꯥꯝ ꯅꯨꯡꯉꯥꯏꯌꯦ ꯅꯪꯗꯤ
ꯍꯣꯏ ꯃꯈꯣꯏ ꯑꯉꯥꯡ ꯌꯥꯝꯕꯒꯤ ꯀꯣ ꯄꯈꯪ ꯈꯣꯏ ꯌꯥꯝꯕꯒꯤ ꯃꯈꯣꯏꯅ ꯑꯩ ꯈꯪꯅꯤꯗ ꯑꯩꯈꯣꯏ ꯑꯩꯒꯤ ꯌꯦꯟꯁꯥꯡ ꯍꯥꯎꯇꯕꯤꯒꯤꯔ ꯅꯠꯇ꯭ꯔꯒꯅ ꯃꯈꯣꯏꯅ ꯊꯧꯅꯥ ꯐꯥꯕꯤꯒꯤꯔ ꯈꯪꯗꯦ ꯃꯔꯝꯁꯦ
ꯑꯥ ꯍꯤꯍꯤ ꯌꯥꯝ ꯐꯩꯌꯦ ꯑꯁ ꯑꯗꯨꯒꯨꯝꯕ ꯄꯥꯈꯪꯁꯤꯡꯗꯤ ꯎꯝ ꯑꯗꯨꯒꯨꯝꯕ ꯄꯥꯈꯪꯈꯣꯏꯒꯤ ꯅꯨꯄꯤ ꯑꯣꯏꯕꯁꯤꯡꯗꯤ ꯃꯇꯥꯎ ꯌꯥꯝ ꯐꯥꯒꯅꯤꯍꯦ ꯃꯣꯏ ꯆꯥꯛ ꯌꯦꯟꯁꯥꯡ ꯊꯣꯡꯕ ꯍꯩꯕꯅꯤꯅꯦ
ꯑꯥ ꯈꯪꯗ꯭ꯔꯦꯍꯦ ꯈꯪꯗ꯭ꯔꯦꯍꯦ
ꯎꯝ ꯑꯩ ꯀꯩꯗꯤ
ꯁꯅꯥꯕ ꯌꯦꯡꯒꯦꯔꯥ ꯅꯠꯇ꯭ꯔꯒ ꯌꯦꯡꯂꯣꯏꯗꯥ
ꯑꯥ ꯌꯦꯡꯕꯗꯤ ꯌꯦꯡꯅꯤꯡꯕ ꯑꯗꯣ ꯎꯄꯥꯏ ꯂꯩꯇꯅꯦ ꯑꯉꯥꯡ ꯆꯍꯤ ꯑꯅꯤ ꯁꯨꯕ ꯑꯉꯥꯡ ꯂꯩꯕ ꯑꯗꯨ ꯗꯨꯅꯦ ꯑꯥ ꯑꯗꯣ ꯌꯦꯡꯐꯝꯁꯨ ꯃꯤꯉꯣꯟꯗ ꯑꯣꯏꯕ ꯑꯩꯈꯣꯏꯗ ꯇꯤꯚꯤ ꯂꯩꯇꯕ
ꯎꯝ
ꯑꯗꯨꯒꯤ ꯃꯤꯉꯣꯟꯗ ꯑꯉꯥꯡ ꯄꯣꯛꯂꯒ ꯆꯠꯄꯗꯣ ꯅꯨꯡꯉꯥꯏꯇꯕꯒꯤ ꯑꯩꯁꯦ ꯌꯦꯡꯗꯔꯦ
ꯑꯣ ꯑꯍꯝ ꯑꯣ ꯑꯍꯝ
ꯍꯝ
ꯌꯨꯝꯗ ꯂꯩꯕ꯭ꯔꯥ ꯃꯄꯜꯗ ꯂꯩꯕ꯭ꯔꯥ ꯅꯪꯗꯤ
ꯎꯝ ꯏꯕꯥꯅꯤꯁꯦ ꯀꯩꯅꯣꯗ ꯑꯥ ꯈꯨꯟ ꯑꯇꯣꯞꯄꯗ ꯍꯥꯏꯇꯥꯔꯦ ꯑꯗꯨꯗ ꯑꯣꯏꯅ ꯂꯩꯌꯦ ꯑꯩꯈꯣꯏ ꯈꯨꯟꯗ ꯅꯠꯇꯕ ꯑꯥ
ꯑꯥ ꯑꯥ ꯎꯝ ꯎꯝ
ꯑꯗꯨꯒꯤ ꯃꯤꯒꯤ ꯈꯨꯣꯟꯗ ꯑꯗꯨꯝ ꯆꯍꯤ ꯑꯅꯤ ꯑꯍꯨꯝꯒꯤ ꯂꯩꯕ ꯑꯗꯨꯒꯤ
ꯑꯣꯏꯕꯁꯨ ꯅꯨꯡꯉꯥꯏꯕꯅꯤꯗ ꯃꯔꯛ ꯃꯔꯛꯇꯗꯤꯀꯣ ꯑꯗꯨꯝ ꯆꯍꯤ ꯑꯅꯤ ꯑꯍꯨꯝ ꯃꯤꯒꯤ ꯏꯈꯨꯜꯗ ꯑꯗꯨꯝ ꯂꯩꯕꯁꯨ ꯑꯗꯨꯝ ꯅꯨꯡꯉꯥꯏꯕꯅꯤ ꯃꯈꯣꯏꯒꯤ ꯆꯥꯛ ꯌꯦꯟꯁꯥꯡ ꯆꯥꯕꯁꯨ ꯑꯩꯈꯣꯏ ꯈꯪꯉꯦꯀꯣ
ꯑꯣ ꯑꯣ ꯍꯣꯏ
ꯑꯩꯈꯣꯏꯅ ꯊꯣꯡꯕꯒꯤ ꯒꯤ ꯖꯠ ꯖꯠꯒꯤ ꯊꯣꯡꯕ ꯆꯥꯛ ꯌꯦꯟꯁꯥꯡꯁꯨ ꯃꯅꯗꯩꯅ ꯑꯗꯨ ꯑꯗꯨ ꯀꯣꯏꯔꯛꯄꯁꯨ ꯀꯣꯏꯕꯁꯨ ꯅꯨꯡꯉꯥꯏꯕꯅꯤꯗ ꯈꯨꯟ ꯈꯨꯟꯗ ꯑꯗꯨꯝ ꯃꯔꯛ ꯃꯔꯥꯛꯛꯇ ꯑꯗꯨꯝ ꯂꯩꯕꯁꯦ ꯅꯨꯡꯉꯥꯏꯕ ꯅꯦ
ꯀꯣꯏꯨꯝ ꯁꯦꯟꯇ ꯀꯨꯝꯁꯤꯗꯤ ꯂꯩꯒꯤꯁꯦꯟ ꯂꯩꯌꯦ ꯈꯟꯗꯦ ꯆꯍꯤ ꯑꯅꯤꯒꯨꯝꯕ ꯇꯧꯔꯗꯤ
ꯑꯥ
ꯑꯥ ꯑꯃꯨꯛ ꯍꯟꯗꯣꯏꯔ ꯑꯥ
ꯎꯝ
ꯌꯥ
ꯍꯌꯦꯡꯗꯤ ꯂꯩꯒꯦꯔꯥ ꯅꯠꯇ꯭ꯔꯒꯅ
ꯍꯌꯦꯡꯁꯦ ꯎꯝ ꯏꯕꯥꯅꯤꯁꯦ ꯀꯩꯅꯣ ꯇꯧꯕ ꯂꯧ ꯃꯆꯥ ꯃꯤꯉꯣꯟꯗ ꯑꯗꯨꯝ ꯂꯩꯔꯒ ꯆꯥꯕ ꯁꯔꯨꯛ ꯍꯥꯏꯅ ꯅ ꯂꯧ ꯃꯆꯥ ꯇꯧꯕ ꯑꯗꯣ ꯑꯃꯨꯛꯒ ꯑꯗꯣ ꯅꯥꯄꯤ ꯑꯁ ꯅꯣꯡ ꯆꯨꯕꯒꯤ ꯅꯥꯄꯤ ꯌꯥꯝ ꯊꫭꯏꯅꯦ ꯍꯟꯗꯛꯇꯤ
ꯑꯣꯏꯔꯝꯒꯅꯤ ꯅꯣꯡꯁꯨ ꯃꯥꯟꯅꯗꯦ ꯑꯗꯨꯝ ꯊꯨꯅ ꯊꫭ
ꯍꫭꯏ ꯅꯍꯥꯟ ꯂꯧ ꯆꯠꯇꯕ ꯀꯨꯏꯔꯦ ꯑꯗꯨ ꯊꯣꯛꯂꯛꯑꯕ ꯀꯥꯟꯗ ꯉ ꯎꯝ ꯅꯥꯄꯤꯗꯣ ꯌꯥꯝ ꯌꯥꯝ ꯋꯥꯡꯅ ꯂꯩꯔꯝꯃꯦ ꯑꯗꯣ ꯉꯔꯥꯡ ꯆꯠꯂꯒ ꯐꯣꯏꯌꯦ ꯉꯁꯤꯁꯨ ꯆꯠꯂꯒ ꯐꯣꯏꯌꯦ ꯑꯗꯣ ꯈꯟꯗꯦ ꯍꯌꯦꯡꯁꯨ ꯐꯣꯏꯕ ꯂꯣꯏꯗ꯭ꯔꯤ ꯑꯗꯨꯒꯤ
ꯑꯣ ꯑꯦ ꯅꯪ ꯆꯠꯔꯗꯤ ꯑꯉꯥꯡ ꯆꯍꯤ ꯑꯅꯤꯒꯤ ꯂꯩꯕꯗꯣ ꯀꯅꯥꯅ ꯌꯦꯡꯕꯤꯕ
ꯑꯁ ꯑꯗꯨꯝ ꯄꯣꯔꯒ ꯆꯠꯈ꯭ꯔꯦ ꯏꯕꯥꯅꯤꯁꯦ
ꯑꯩꯌꯥ ꯅꯨꯡꯁꯤꯌꯦꯍꯦ ꯑꯉꯥꯡꯕꯣ
ꯂꯧꯁꯪꯗ ꯁꯥꯟꯅꯍꯜꯂꯒ ꯎꯝ ꯇꯧꯕ ꯑꯗꯣ ꯇꯨꯝꯈ꯭ꯔꯦ ꯍꯥꯏꯗꯤ ꯂꯧꯁꯪꯗ ꯇꯨꯝꯍꯟꯕ ꯑꯗꯨꯝꯃꯥꯏ ꯇꯧꯔꯒ
ꯑꯣ ꯑꯗꯨ ꯑꯁ ꯅꯨꯡꯁꯤꯌꯦꯍꯦ
ꯎꯝ ꯀꯩꯅꯣ ꯑꯁꯤꯗ ꯊꯝꯅꯝꯅꯤꯡꯉꯥꯏꯁꯨ ꯃꯤ ꯂꯩꯇꯕ ꯑꯥ ꯑꯈꯣꯏꯔꯣꯝꯗ ꯑꯣꯏꯔꯗꯤ ꯂꯩꯌꯦ ꯑꯗꯣ ꯑꯁꯤꯗꯗꯤ ꯃꯕꯣꯛꯈꯣꯏ ꯂꯩꯌꯦ ꯑꯗꯣ ꯑꯁꯤꯗꯗꯤ ꯑ ꯑꯇꯣꯞꯄꯗ ꯑꯣꯏꯕꯒꯤ ꯂꯩꯕꯒꯤ ꯑꯗꯨꯝ ꯁꯨꯝ ꯌꯥꯝ ꯀꯟꯅꯗꯤ ꯇꯧ ꯕ ꯅꯠꯇꯦ ꯑ‌ ꯅꯥꯄꯤꯗꯣ ꯀꯟꯕꯒꯤ ꯑꯃꯨꯛꯀ ꯊꯝꯈ꯭ꯔꯗꯤ ꯂꯤꯈ꯭ꯔꯗꯤ ꯃꯥꯒꯤ ꯂꯩꯗꯣ ꯃꯔꯨꯗꯣ ꯇꯥꯁꯟ ꯂꯗꯤ ꯃꯌꯥꯝ ꯍꯧꯒꯅꯤꯅ ꯃꯔꯨ ꯇꯥꯗꯅ ꯇꯥꯗ꯭ꯔꯤꯉꯩꯗꯅ ꯄꯦꯡꯕꯒꯤ
ꯊꯨꯅ ꯃꯈꯣꯏꯁꯨ ꯅꯥꯄꯤꯁꯨ ꯊꯣꯛꯄꯒꯤ ꯀꯣ ꯑꯗꯨꯝ ꯂꯧꯊꯣꯛꯇ꯭ꯔꯗꯤ ꯀꯟꯔꯗꯤ ꯂꯧꯊꯣꯛꯄ ꯉꯝꯗꯕꯅꯦ
ꯍꯣꯏ ꯑꯍꯥꯟ ꯑꯍꯥꯟ ꯌꯦꯡꯕꯀꯥꯟꯗꯗꯤ ꯄꯤꯁꯛ ꯄꯤꯁꯛ ꯄꯤꯛꯅ ꯂꯩꯈꯤꯕꯅꯦꯕ ꯑꯗꯨꯒ ꯄꯦꯡꯕ ꯈꯔ ꯋꯥꯠ ꯊꯠꯂꯤꯌꯦꯅ ꯊꯅꯝꯃꯒ ꯈꯔ ꯂꯩꯔꯒ ꯅꯣꯡ ꯆꯨꯔꯤ ꯍꯥꯏꯅ ꯂꯩꯔꯒ ꯊꯣꯛꯂꯛ ꯃꯥꯟꯗꯗꯤ ꯅꯥꯄꯤꯅ ꯑꯥ ꯋꯥꯡꯉ ꯂꯩꯔꯝꯃꯦ ꯊꯨꯕꯗꫭ ꯑꯁ ꯉꯛꯄꯅꯤꯅꯦ ꯏꯕꯥꯅꯤꯗꯤ
ꯅꯨꯡꯁꯤꯌꯦꯍꯦ ꯈꯜꯂꯒ ꯑꯉꯥꯡꯕꯨ ꯌꯥꯝ ꯅꯨꯡꯁꯤꯌꯦ
ꯑꯣ ꯀꯥꯡ ꯆꯤꯛꯄꯗ ꯗꯥꯛ ꯉꯥꯛ ꯇ ꯉꯥꯏꯔꯦ ꯍꯟꯗꯛ ꯃꯇꯥꯡꯗꯤ
ꯀꯪꯗꯤ ꯀꯝꯃꯥꯏ ꯇꯧꯕ꯭ꯔ ꯃꯥ ꯑꯥ ꯌꯥꯝ ꯅꯨꯡꯁꯤꯌꯦꯀꯣ ꯀꯥꯡ ꯌꯥꯝꯕ꯭ꯔ ꯂꯧꯗ
ꯑꯧ ꯀꯥꯡ ꯌꯥꯝꯃꯦ ꯀꯩꯅꯣ
ꯑꯗꫭ ꯈꯟꯈꯟ ꯑꯗꯨ ꯈꯟꯈꯟꯒꯨꯝꯕꯗꯤ ꯍꯥꯞ ꯄꫭꯅ ꯑꯉꯥꯡꯒꯤ ꯑꯉꯥꯡꯗꫭ ꯌꯥꯝ ꯅꯨꯡꯁꯤꯗ
ꯎꯝ ꯑꯉꯥꯡꯒꯤ ꯈꯪꯈꯟ ꯃꯥꯒꯤ ꯈꯪꯈꯟ ꯑꯔꯤꯕ ꯑꯥ ꯑꯝꯕ꯭ꯔꯦꯂꯥ ꯇꯥꯏꯞ ꯁꯥꯇꯤꯟ ꯇꯥꯏꯞ ꯇꫭ ꯄꯨꯕ ꯑꯗꯣ ꯂꯝꯕꯤꯗ ꯗꯨꯀꯥꯟ ꯑꯃꯗ ꯑꯈꯣꯏꯅ ꯄꯣꯠ ꯂꯩꯈꯤꯁꯦ ꯍꯥꯏꯅ ꯗꯨꯀꯥꯟꯗ ꯎꯝ ꯀꯨꯝꯂꯤꯉꯩꯗ ꯗꯨꯀꯥꯟꯗ ꯑꯃꯨꯛ ꯊꯟꯅꯝꯈ꯭ꯔ ꯃꯥꯜꯂꯦ ꯑꯗꯨꯒꯤ ꯃꯥꯡꯊꯣꯛꯈꯤꯗꯅ ꯑꯗꯣ ꯑꯃꯨꯛꯀ ꯂꯩꯅꯤꯡꯉꯥꯏꯁꯨ ꯕꯖꯥꯔ ꯆꯠꯄꯁꯨ ꯑꯃꯨꯛ ꯐꯔꯛ ꯇꯥꯈ꯭ꯔꯕ ꯍꯟꯗꯛ ꯃꯔꯛ ꯑꯗꯨꯒꯤ ꯎꯝ ꯑ ꯇꯧꯕꯒ
ꯃꯤ ꯃꯐꯝꯗ
ꯑꯩꯒꯤ ꯏꯕꯥꯅꯤꯅ ꯍꯧꯖꯤꯛ ꯂꯩꯐꯝꯁꯦ ꯁꯥꯏ ꯎꯝ
ꯑꯣ ꯑꯁ ꯁꯥꯕ ꯃꯇꯝ ꯁꯥꯕ ꯃꯇꯝꯗ ꯀꯥꯡꯁꯨ ꯊꯣꯛꯄꯗꯣ ꯑꯗꯨ ꯃꯇꯝꯗꯗꯤ ꯌꯥꯝꯅ ꯋꯥꯕꯗꯤ ꯋꯥꯕ
ꯑꯣ ꯍꫭꯏ ꯀꯥꯡꯅ ꯌꯥꯝꯕꯒ ꯀꯥꯡꯅ ꯆꯥꯎ ꯆꯥꯎꯅ
ꯑꯩꯈꯣꯏ ꯑꯩꯈꯣꯏꯗꯁꯨ ꯁꯥꯕꯒ ꯀꯥꯡ ꯌꯥꯝꯕꯒ ꯇꯨꯝꯕ ꯅꯨꯡꯉꯥꯏꯇꯝꯅꯦ ꯈꯟꯈꯟꯒꯨꯝꯕ ꯍꯥꯞꯇ꯭ꯔꯗꯤꯀꯣ
ꯑꯣꯏꯌꯦ ꯎꯝ
ꯎꯝ ꯑꯩꯈꯣꯏꯒꯤ ꯖꯒꯥꯁꯨ ꯎꯝ ꯀꯥꯡ ꯌꯥꯝꯃꯟꯕꯒꯤꯀꯣ ꯀꯥꯡ ꯈꯣꯏꯁꯨ ꯌꯥꯝꯕꯅꯦ ꯌꯥꯝꯁꯨ ꯆꯥꯎꯕ ꯌꯥꯝꯁꯨ ꯌꯥꯝꯕ
ꯎꯝ ꯎꯝ
ꯉꯁꯤꯗꯤ ꯀꯥꯡ ꯎꯗ꯭ꯔꯦ ꯑ ꯅꯣꯡ ꯆꯨꯃꯟꯕꯒꯤꯀꯣ ꯉꯁꯤꯗꯤ ꯇꯨꯝꯕ ꯅꯨꯡꯉꯥꯏꯔꯅꯤ ꯀꯥꯡꯒꯤ ꯃꯈꯣꯟ ꯇꯥꯗꯦ ꯉꯁꯤꯗꯤ
ꯑꯗꯨꯒ ꯅꯈꯣꯏ ꯂꯩꯕ ꯃꯐꯝꯗꯣ ꯃꯤ ꯌꯥꯝꯕ꯭ꯔ
ꯑꯦ ꯍꯧ ꯍꯧꯖꯤꯛ ꯍꯧꯖꯤꯛ ꯑ ꯍꯧꯖꯤꯛ ꯍꯧꯖꯤꯛ ꯂꯩꯕ ꯃꯐꯝꯗꯤ ꯃꯤ ꯌꯥꯝꯗꯦ
ꯑꯣ ꯈꯨꯟꯗꯤ ꯀꯌꯥꯒꯨꯝꯕ ꯂꯩꯕ꯭ꯔ
ꯑꯁꯤꯗ ꯌꯨꯝꯂꯥꯛꯁꯦ ꯇꯔꯥ ꯈꯔꯗꯤ ꯍꯦꯜꯂꯦꯕꯀꯣ
ꯑꯣ ꯑꯣ ꯑꯗꯨꯗꯤ ꯌꯥꯝꯗꯦꯀꯣ
ꯑꯥ ꯌꯥꯝꯗꯦ ꯇꯔꯥꯃꯉꯥ ꯇꯔꯥꯇꯔꯨꯛꯒꯨꯝꯕ ꯈꯛꯇ ꯑꯣꯏꯒꯅꯤꯗ ꯍꯥꯟꯅ ꯌꯥꯝꯅ ꯁꯨꯔꯝꯕꯅꯦ ꯑꯗꯣ ꯀꯩꯅꯣꯒꯤ ꯍꯥꯟꯅ ꯊꯥꯏꯅ ꯀꯩꯅꯣꯒꯤ ꯃꯇꯝꯗꯨꯗ ꯑ ꯁꯤꯗ ꯂꯩꯥꯕ ꯀꯤꯕꯒꯤ ꯑꯁꯤ ꯑꯥ ꯈꯨꯟꯖꯥꯎꯗ ꯍꯣꯡꯅꯈꯤꯕ ꯃꯥꯜꯂꯦ
ꯍꯣꯏ ꯍꯣꯏ ꯎꯝ ꯑ ꯍꯣꯏ ꯎꯝ ꯍꯣꯏ ꯍꯣꯏ ꯅꯨꯡꯉꯥꯏꯒꯅꯤ ꯅꯨꯡꯉꯥꯏꯒꯅꯤ ꯃꯤ ꯌꯥꯝ ꯃꯤ ꯌꯥꯝꯗꯕꯁꯨ ꯅꯨꯡꯉꯥꯏꯕꯅꯤꯗ
ꯑ ꯑ ꯍꯥꯏ ꯑꯃꯔꯣꯝꯗꯗꯤ ꯃꯤ ꯌꯥꯝꯗꯕꯒꯤ ꯑꯗꯨꯝ ꯑꯥ ꯌꯨꯅꯤꯇꯤ ꯂꯩꯕꯗꯣ ꯑꯗꯨꯝ ꯀꯔꯤ ꯔ ꯊꯣꯛꯑꯁꯨ ꯄꯨꯟ ꯄꯨꯟꯅ ꯑꯗꯨꯝ ꯁꯨꯕ ꯑꯗꯨꯒ ꯑꯥ ꯃꯤ ꯑꯃꯃꯝ ꯑꯣꯏꯔꯁꯨ ꯀꯔꯤ ꯀꯔꯤ ꯊꯣꯛꯑꯁꯨ ꯌꯨꯝꯅꯨꯡ ꯏꯃꯨꯡ ꯃꯅꯨꯡ ꯒꯨꯝꯅ ꯑꯗꯨꯝ ꯆꯦꯠꯅ ꯑꯃꯨꯛ ꯂꯩꯌꯦ ꯑꯗꯨꯒꯤ ꯅꯨꯡꯉꯥꯏꯕ ꯑꯃ ꯐꯥꯎꯋꯦ
ꯍꯣꯏ ꯎꯝ
ꯑꯩꯈꯣꯏ ꯌꯨꯝꯒꯤ ꯂꯝꯗꯨꯅ ꯃꯤ ꯌꯥꯝꯃꯟꯕꯒꯤ ꯑꯃꯨꯛꯀ
ꯑꯣ
ꯁꯤꯗꯅ ꯃꯤ ꯌꯥꯝꯃꯟꯗꯕ ꯑꯃ ꯑꯣꯏ
ꯎꯝ ꯅꯪ ꯑꯅꯤꯃꯛꯇ ꯅꯪ ꯆꯠꯈ꯭ꯔꯦ ꯌꯥꯝꯕ ꯃꯐꯝ ꯌꯥꯝꯗꯕ ꯃꯐꯝ ꯅꯨꯡꯉꯥꯏꯕꯅꯤꯗ ꯃꯇꯝꯁꯦ
ꯑꯃꯗꯨꯗꯤ ꯌꯥꯝꯃꯦ ꯃꯤ
ꯎꯝ
ꯌꯨꯝꯅꯥꯛ
ꯍꯧꯖꯤꯛꯀꯥꯟꯁꯦ ꯁꯤꯛꯁ ꯍꯟꯗ꯭ꯔꯦꯗꯗꯤ ꯌꯥꯝꯃꯦ ꯌꯥꯝꯃꯦ
ꯑꯥ
ꯌꯥꯝꯃꯦ ꯈꯨꯟ ꯈꯨꯟ ꯈꯨ ꯈꯨꯟ ꯁꯤ ꯁꯟꯗꯦꯗꯤ ꯌꯥꯝꯃꯦ
ꯑ ꯎꯝ ꯋꯦꯝ
ꯎꯝ
ꯑ
ꯍꯪꯒꯝꯒꯨꯝꯕ ꯍꯧꯖꯤꯛꯀꯥꯟ ꯊꯣꯛꯈ꯭ꯔꯕ꯭ꯔꯥ ꯂꯧꯒꯤ ꯍꯪꯒꯝꯗꯣ ꯑꯈꯥꯕꯗꯣ
ꯑꯣ ꯊꯣꯛꯈ꯭ꯔꯦ ꯎꯝ
ꯑꯣ
ꯑꯗꯣ ꯑꯩꯈꯣꯏ ꯔꯣꯝꯗꯗꯤ ꯍꯪꯒꯥꯝꯁꯦ ꯄꯥꯛ ꯆꯥꯅꯤꯡꯉꯥꯏꯕꯨꯗꯤ ꯊꯥꯏꯌꯦ ꯑꯗꯨꯕꯨ ꯌꯣꯟꯅꯤꯡꯉꯥꯏ ꯑꯣꯏꯅꯗꯤ ꯄꯥꯛ ꯊꯥꯗꯕꯒꯤ ꯀꯩꯅꯣ ꯐꯇꯤꯒꯣꯝ ꯑꯣꯏꯅ ꯑꯅꯝꯕ ꯊꯥꯕ ꯑꯩꯈꯣꯏꯔꯣꯝꯗꯅ
ꯑꯣ ꯑꯣꯥ ꯑꯈꯥꯕꯗꯤ ꯊꯥꯗꯕ
ꯑ ꯑ ꯑꯁꯤ ꯍꯪꯒꯥꯝꯁꯦ ꯑꯈꯥꯕ ꯔꯣꯝ ꯖꯥꯠꯇꯣ ꯅꯠꯇꯕ